ꯕ꯭ꯔꯥ ꯐꯖꯅ ꯇꯥꯕ꯭ꯔꯣ
ꯇꯥꯢꯑꯦ ꯌꯥꯝ ꯁꯦꯡꯅ
ꯐꯔꯦ ꯌꯥꯝ ꯐꯩꯌꯦ ꯇꯥꯔꯗꯤ
ꯍ꯭ꯦꯗꯁ ꯗꯤꯖꯨ ꯍꯦꯜꯂꯕꯅꯦ
ꯍꯩꯁ ꯗꯤꯗꯒꯤ ꯑꯅꯧꯕ ꯑꯃ ꯊꯣꯛꯑꯕꯣꯅꯦ
ꯍꯣꯏ ꯍꯣꯏ ꯅꯪꯅ ꯇꯥꯔꯕ ꯍꯥꯏꯕꯗꯨꯅ ꯍꯦꯁ ꯗꯤꯗꯒꯤ ꯁꯦꯡꯈ꯭ꯔꯦꯕ ꯐꯖꯅ ꯅꯪ ꯅꯪꯅ ꯇꯤꯟ ꯌꯣꯠꯄ ꯐꯥꯎꯕ ꯇꯥꯈ꯭ꯔꯦꯕ
ꯑꯁ ꯍꯩꯃ ꯑꯩꯗꯤ ꯁꯤꯅꯤꯡꯉꯦꯗ
ꯑꯥ
ꯗꯣ
ꯎꯝ ꯃꯔꯛ ꯃꯔꯛꯇ ꯍꯩꯕꯅꯦꯗ
ꯎꯝ ꯅꯪꯒꯤ ꯅꯪꯒꯤ ꯇꯦꯂꯦꯟ ꯀꯔꯝꯕ ꯇꯦꯂꯦꯟ ꯂꯩꯕ꯭ꯔꯣ ꯅꯪꯒꯤ
ꯑꯩ ꯇꯜ ꯂꯦꯟ ꯂꯩꯕꯁꯤꯕꯨ ꯈꯪꯗꯦꯗ ꯈꯔ ꯃꯤꯅ ꯔꯤꯀꯣꯛꯅꯥꯏꯁ ꯇꯧꯕꯤꯗꯕ ꯇꯦꯂꯦꯟ ꯍꯥꯏ ꯗꯕ
ꯇꯦꯜꯂꯦꯟꯅꯣ ꯆꯥꯕꯔꯣ
ꯅꯣꯏꯁꯦ ꯑꯗꯨꯝ ꯕꯣꯜꯁꯅꯁꯦ ꯄꯥꯝꯃꯦꯕ ꯃꯤꯅꯁꯨ ꯍꯩ ꯌꯥꯏꯑꯕ ꯑꯗ ꯑꯥ ꯌꯥꯎꯕ ꯉꯝꯗꯦꯅꯦ ꯇꯜꯂꯦ ꯍꯥꯏꯒꯗꯕ꯭ꯔꯥ ꯑꯗꯨ ꯈꯪꯗꯦ
ꯀꯣꯜ ꯄꯥꯝꯕ ꯅꯪꯖꯨ
ꯄꯥꯝꯃꯦ ꯀꯩꯅꯣ ꯑꯗꯨꯒꯤꯅꯦ ꯅꯨꯡꯗꯥꯡ ꯃꯤꯠꯀ ꯂꯣꯏ ꯅꯥꯔꯦ ꯍꯥꯏꯁꯦ ꯈꯪꯗ꯭ꯔꯣ
ꯗꯥꯔꯛ ꯁꯔꯀꯜ ꯗꯥꯔꯛ ꯁꯔꯀꯜ ꯂꯣꯏ ꯊꯣꯛꯑꯝꯃꯅꯤꯅꯦ ꯑꯗꯨꯗꯤ
ꯑꯦ ꯗꯥꯛ ꯁꯔꯀꯜꯗꯤ ꯊꯣꯛꯇꯦꯗ ꯅꯦꯆꯔꯦꯜ ꯅꯦꯆꯔꯦꯜꯅꯦꯗ ꯢꯁ ꯍꯣꯏ ꯍꯣꯏ ꯅꯦꯆꯔꯦꯜ ꯕ꯭ꯌꯨꯇꯤ ꯀꯥꯏꯗꯒꯤꯅꯣꯗ ꯀꯤꯝꯒ ꯇꯩꯗꯕꯅꯦꯗ
ꯀꯩꯒꯤꯅꯣ ꯁꯟꯁꯀ꯭ꯔꯤꯟ ꯊꯥꯛꯑꯣ ꯁꯟꯁꯀ꯭ꯔꯤꯟ ꯊꯥꯔꯗꯤ ꯐꯕꯅꯦ ꯍꯥꯏꯗꯤ ꯎꯝ ꯅꯨꯡꯁꯥ ꯃꯔꯛꯇꯨꯗ ꯄ꯭ꯔꯣꯇꯦꯛꯁꯟꯅꯦꯕꯀꯣ ꯑꯗꯣ ꯁꯟꯁꯀ꯭ꯔꯤꯟ
ꯑꯗꯨꯅꯦ ꯃꯔꯛ ꯃꯔꯛꯇꯗꯤ ꯁꯟꯕꯔꯟ ꯂꯣꯏ ꯇꯥꯎꯗꯅ ꯍꯜꯂꯛꯏꯅꯦ ꯑꯗꯨ ꯀꯩꯅꯣ ꯇꯩꯕꯁꯦ ꯀꯩꯅꯣꯃ ꯇꯧꯕꯅꯦꯕ ꯃꯥꯏꯁꯤꯗꯀꯣ ꯀꯩꯅꯣꯝꯃ
ꯑꯥ ꯍꯩꯅꯗꯕꯗꯣ ꯑꯗꯨꯝ ꯇꯩꯁꯜꯂꯛꯑꯗꯤ ꯅꯨꯡꯇꯤꯒꯤ ꯇꯩꯔꯛꯑꯗꯤ ꯑ ꯀꯩꯅꯣ ꯇꯧꯒꯅꯤ ꯇꯩꯕ ꯃꯤ ꯈꯣꯏꯅ ꯑꯃꯨꯛ ꯇꯩꯗꯒꯗꯤ ꯑꯥ ꯀꯩꯅꯣ ꯇꯧꯋꯦꯕ ꯀꯟꯐꯣꯔ ꯑꯣꯏꯗꯕ ꯍꯥꯏꯗꯤ ꯅꯨꯡꯁꯥ ꯃꯔꯛꯇꯨꯗ ꯊꯣꯛꯑꯀꯥꯟꯗ ꯀꯩꯅꯣꯝ
ꯑꯥ
ꯍꯥꯏꯗꯤ ꯀꯝꯐꯣꯔꯠ ꯑꯣꯏꯗꯕꯗꯣ
ꯑꯣ ꯑꯣ
ꯇꯩꯌꯣ ꯁꯟꯁꯀ꯭ꯔꯤꯟꯗꯤ ꯇꯩꯌꯣ
ꯃꯔꯛ ꯃꯔꯛꯇ ꯈꯨꯠꯀꯨꯝꯕꯗ ꯇꯩꯌꯦꯕꯥ ꯁꯤꯖꯤꯛꯀꯤ ꯃꯥꯏ
ꯁꯨꯃꯥꯏꯅ ꯈꯨꯠ ꯑꯅꯤꯗꯣ ꯑꯃ ꯈꯨꯠ ꯑꯃꯗ ꯍꯥꯞꯆꯜꯂꯅꯤ ꯑꯗꯨꯒ ꯅꯣꯏꯔꯅꯤ ꯑꯗꯨꯒ ꯄꯪꯇꯩ ꯇꯩꯕꯗꯨꯔꯣ ꯅꯨꯄꯥꯒꯣꯏꯅꯒ ꯇꯩꯕꯗꯣ
ꯀꯥꯔꯒ ꯅꯣꯜꯂꯒ ꯇꯧꯒꯗꯕ ꯅꯠꯇꯦꯕ ꯐꯨꯔꯔꯨꯔꯨ ꯇꯧꯔꯦꯒꯥ ꯇꯩꯔꯗꯤ ꯌꯥꯔꯦ ꯍꯥꯏꯕꯒꯤ ꯇꯥꯏꯞꯇꯀꯣ
ꯎꯝ
ꯅꯣꯏꯅ ꯇꯩꯕꯅ ꯇꯞꯅ ꯑꯁ ꯁꯤ ꯀꯥꯆꯤꯟꯒꯁꯦ ꯌꯧꯔꯕ ꯇꯧꯔꯒ ꯇꯩꯕꯒꯨꯝ ꯇꯧꯋꯤꯅꯦ
ꯑꯩꯗꯨ ꯑꯩꯁꯨ ꯇꯜꯂꯗꯤ ꯃꯔꯛ ꯃꯔꯛ ꯑꯩꯁꯨ ꯇꯜꯂꯗꯤ ꯃꯔꯛ ꯃꯔꯛꯇ ꯑꯗꯨꯃꯥꯏꯅ ꯇꯧꯔꯤꯅꯦ ꯑꯌꯥꯝꯕꯅꯤꯗ ꯑꯩꯅ ꯇꯧꯕꯁꯨ ꯈꯨꯠ ꯑꯅꯤꯗ ꯅꯣꯏꯖꯥꯟꯂꯅꯤ ꯑꯗꯨꯒ ꯊꯥꯖꯜꯂꯅꯤ ꯂꯣꯏꯔꯦ
ꯏꯁꯁ ꯀꯩꯅꯣ ꯌꯥꯝꯈꯤꯗꯥꯏꯅꯦ ꯏꯁꯇꯦꯞꯇꯣ ꯌꯥꯝꯈꯤꯗꯥꯏꯅꯦ ꯑꯃꯔꯛꯇꯤ ꯑꯣꯏꯔꯝꯃꯣꯏꯗ ꯃꯊꯛꯇ ꯑꯃꯒ
ꯑꯣ ꯑꯩꯗꯤ ꯑꯩꯗꯤ ꯌꯥꯝ ꯇꯧꯗꯦꯗ ꯃꯣꯏꯆꯔꯥꯏꯖꯔ ꯑꯃ ꯁꯤꯖꯤꯟꯅꯔꯦ ꯁꯦꯔꯝꯗꯣ ꯃꯔꯛ ꯃꯔꯛ ꯁꯤꯖꯤꯟꯅꯩꯌꯦ ꯁꯟꯁꯀ꯭ꯔꯤꯟꯗꯣ ꯁꯤꯖꯤꯟꯅꯔꯦ ꯑꯗꯨꯗꯨꯒ ꯐꯥꯎꯟꯗꯦꯁꯟꯗꯣ ꯃꯔꯛ ꯃꯔꯛꯇ ꯊꯥꯅꯤꯡꯉꯗꯤ ꯊꯥꯒꯦ ꯂꯣꯏꯔꯦ
ꯑꯩ ꯑꯥ ꯑꯠꯆꯥ ꯈꯔ ꯅꯦꯆꯔꯦꯜ ꯆꯪꯕ ꯃꯥꯜꯂꯦ
ꯅꯦꯆꯔꯦꯜ ꯕ꯭ꯌꯨꯇꯤꯅꯦ ꯑꯈꯣꯏꯁꯨ ꯀꯥꯏꯅ ꯀꯦꯗ꯭ꯔꯁꯨ ꯆꯠꯄ ꯉꯝꯃꯤꯗ ꯃꯤ ꯈꯔꯥꯗꯤ ꯀꯦꯗꯗꯤ ꯁꯨꯡꯌꯥ ꯌꯗꯦ
ꯖꯑꯣ ꯑꯗꯨꯅꯦ ꯅꯦꯆꯔꯦꯜ ꯕ꯭ꯌꯨꯇꯤꯗꯨꯅ ꯐꯖꯗ꯭ꯔꯣ ꯑꯗꯨꯅ ꯑꯗꯨ ꯃꯤꯅ ꯑ ꯑꯗꯨ ꯎꯔꯒ ꯃꯤꯅ ꯅꯨꯡꯁꯤꯔ ꯑꯗꯨ ꯑꯁꯦꯡꯕ ꯅꯨꯡꯁꯤꯔꯕꯅꯦꯕ
ꯎꯝ ꯑꯗꯣ
ꯑꯥ
ꯅꯪꯁꯦ ꯑꯅꯣꯏꯕ ꯃꯤ ꯄꯥꯝꯕ꯭ꯔꯣ ꯃꯌꯥꯡ ꯀꯪꯕ ꯃꯤ ꯄꯥꯝꯕ꯭ꯔꯣ
ꯑꯩꯖꯤꯔꯣ ꯑꯥ ꯀꯔꯝꯕꯅꯣ ꯂꯥꯏꯐ ꯄꯥꯠꯅꯔꯒꯤꯔꯣ ꯁꯦ
ꯍꯥꯏꯗꯤ ꯅꯨꯄꯤꯗ ꯅꯪꯅ ꯉꯥꯎꯖꯕꯗꯣ
ꯑꯩꯗꯤ ꯗꯥꯏꯔꯦꯛ ꯍꯥꯏꯕ ꯂꯩꯇꯦꯗ ꯑꯗꯨꯝ ꯃꯤꯗꯨꯒꯤ ꯄꯔꯁꯅꯦꯜ ꯑꯩꯗꯤ ꯍꯣꯏ ꯃꯁꯛ ꯐꯖꯕꯁꯨ ꯗꯔꯀꯥꯔꯗꯤ ꯑꯣꯏꯌꯦꯀꯣ ꯄꯥꯝꯃꯦꯕꯣ ꯌꯦꯡꯉꯦ ꯑꯗꯨ ꯑꯣꯏꯔꯁꯨ ꯍꯦꯟꯅ ꯄꯦꯟꯕꯥꯗꯨꯅ ꯑꯅꯤꯃꯛ ꯀꯥꯟꯗꯅ ꯍꯦꯟꯅ ꯄꯥꯝ ꯄꯥꯝꯃꯦꯕ ꯍꯧꯖꯤꯛꯀꯤ ꯄꯥꯔꯁꯅꯦꯂꯤꯇꯤꯗꯨ ꯍꯥꯏꯕꯗꯤ ꯃꯣꯏꯒꯤ ꯃꯔꯛꯇ ꯑꯗꯨꯝ ꯂꯩꯔꯒ ꯅꯍꯦꯛ ꯑꯈꯣꯏꯗ ꯍꯔꯥꯎꯖꯕ ꯍꯥꯏꯕ ꯑꯃ ꯂꯩꯗꯅ ꯃꯤꯁꯦ ꯄꯤꯠ ꯄꯦꯟꯖꯕ ꯅꯨꯡꯉꯥꯏꯖꯕ ꯑꯃ ꯂꯩꯌꯦꯗꯅ ꯑꯗꯨ ꯌꯥꯎꯔ꯭ꯗꯤ ꯌꯥꯔꯦꯗ
ꯎꯝ
ꯃꯁꯛ ꯐꯖꯔꯒ ꯅꯨꯡꯇꯤ ꯈꯟꯅꯔꯗꯤ ꯀꯥꯏꯗꯩ
ꯑꯥ ꯑꯍꯥꯟꯕꯗꯤ ꯃꯁꯛꯇꯅꯦꯕ ꯃꯤ ꯂꯣꯏ ꯌꯦꯡꯅꯔꯤꯁꯦ
ꯑꯗꯨꯜ ꯑꯗꯨ ꯌꯦꯡꯗꯦ ꯍꯥꯏꯔꯒ ꯀꯥꯢꯗꯒꯤ ꯃꯅꯨꯡꯒꯤ ꯄꯔꯁꯣꯅꯦꯂꯤꯇꯤꯗꯨ ꯀꯃꯥꯏꯅ ꯎꯔꯤꯅꯣꯕ ꯄꯔꯁꯅꯦꯟ ꯇꯤꯗ ꯉꯥꯎꯔꯤꯅꯦꯒ ꯇꯧꯋꯤꯁꯤꯡꯁꯦ
ꯎꯝ ꯑꯗꯨꯅꯦ ꯃꯆꯤꯟ ꯊꯤꯔꯤꯅꯦꯀꯣ ꯅꯪꯗꯤ ꯌꯥꯝ ꯅꯪꯗꯤ ꯌꯥꯝ ꯆꯨꯝꯃꯦꯅꯦ
ꯀꯔꯤ ꯂꯣꯠꯅꯤꯡꯉꯥꯏ ꯂꯩꯕꯦ ꯑꯩꯗꯤ ꯃꯥꯒꯤ ꯃꯁꯛꯇ ꯌꯦꯡꯉꯒ ꯅꯨꯡꯁꯤꯕ ꯅꯨꯡꯁꯤꯕ ꯅꯠ ꯅꯠꯇꯦꯒ ꯄꯥꯔꯁꯅꯦꯂꯤꯇꯤ ꯌꯦꯡꯕꯅꯦ ꯃꯥꯒꯤ ꯀꯦꯔꯦꯛꯇꯔ ꯌꯦꯡꯗꯕꯒꯤ ꯄꯥꯝꯃꯤꯅꯦꯒ ꯃꯤ ꯑꯃꯇ ꯈꯪꯅꯗ꯭ꯔꯤꯕ ꯃꯤꯗꯨꯅꯦꯕ ꯑꯩꯈꯣꯏꯅ ꯇꯧꯋꯤ ꯑꯗꯣ ꯑꯝꯇ ꯎꯗ꯭ꯔꯤꯕ ꯃꯤꯗꯨꯗ ꯀꯃꯥꯏ ꯃꯣꯏꯅ ꯅꯨꯡꯁꯤꯔ ꯀꯩꯅꯣ ꯒꯨꯝꯕ ꯇꯧꯋꯤ
ꯃꯁꯛꯇꯣ ꯈꯤꯇꯪ ꯌꯥꯔꯦꯅꯥ
ꯑꯥꯔꯦ ꯌꯥ ꯃꯁꯛꯇ ꯊꯤꯕ ꯐꯖꯕ ꯍꯥꯏꯕ ꯂꯩꯇꯦꯗ ꯍꯥꯏꯗꯤ ꯃꯤ ꯃꯤꯒꯤꯗꯅ ꯑꯩꯅ ꯐꯖꯩ ꯍꯥꯏꯔ ꯑꯩꯅ ꯐꯖꯩ ꯍꯥꯏ ꯕ ꯃꯤꯁꯤ ꯃꯤ ꯑꯃꯒꯤꯗꯤ ꯊꯤ ꯍꯥꯏꯔꯝꯗꯣꯏꯅꯦ ꯆꯨꯝꯗ꯭ꯔꯅꯦ ꯑꯩꯒꯤ ꯑꯩꯒꯤ ꯑꯩꯒꯤ ꯐꯖꯔꯝꯕꯗꯣ ꯃꯤ ꯑꯃ ꯑꯃꯒꯤꯗꯤ ꯊꯤ ꯍꯥꯏꯔꯝꯗꯣꯏꯅꯦꯕ ꯀꯥꯏꯗꯒꯤ ꯂꯣꯏ ꯆ ꯂꯣꯏ ꯍꯣꯏ ꯃꯁꯛ ꯐꯖꯕꯁꯦ ꯂꯣꯏ ꯃꯥꯟꯅꯔꯗꯤ ꯅꯨꯄꯤ ꯑꯃꯗꯣ ꯂꯣꯏꯅ ꯉꯥꯎꯔꯗꯤ ꯐꯔꯛ ꯇꯥꯔꯣꯏꯗ꯭ꯔꯣ ꯍꯍ ꯅꯥꯏꯟꯇꯤ ꯄꯔꯁꯦꯟ ꯑꯃꯅ ꯌꯨꯝ ꯄꯥꯜꯂꯒ ꯇꯪꯈꯥꯏ ꯑꯃꯅ ꯌꯨꯝ ꯄꯥꯟꯗꯕꯤꯗ ꯂꯩꯔꯅꯤꯅꯦ ꯑꯗꯨꯢꯗꯤ ꯑꯗꯨꯗꯤ ꯌꯥꯔꯦꯗ
ꯑꯩꯒꯤ ꯀꯩꯅꯣꯁꯦ ꯈꯔ ꯅꯨꯡꯉꯥꯏꯇꯕ꯭ꯔꯣ
ꯀꯔꯤ
ꯃꯈꯣꯟ ꯈꯔ ꯇꯥꯕ꯭ꯔꯥ ꯀꯩꯅꯣ
ꯑꯥꯍ ꯇꯥꯗꯦ ꯀꯩꯝ ꯇꯧꯗꯦ ꯑꯥ ꯀꯩꯝ ꯇꯧꯗꯦ
ꯐꯔꯦꯅꯦ ꯑꯗꯨꯗꯤ ꯁꯤꯒꯨꯝꯕ ꯁꯤ ꯁꯤꯔꯣꯝꯗ ꯀꯩꯅꯣꯃ ꯈꯔ ꯗꯤꯁꯇꯔꯕꯦꯟꯁ ꯂꯥꯛꯈ꯭ꯔꯦꯕ ꯑꯍꯍ ꯑꯩꯗꯤ ꯀꯩꯗꯧꯔꯣꯖꯥ ꯀꯩꯗꯧꯔꯗꯣꯏ ꯈꯟ ꯈꯜꯂꯨꯔꯦ ꯀꯦꯃ ꯑꯧ ꯅꯪꯒꯤ ꯑꯃꯨꯛ ꯍꯥꯏꯔꯛꯑꯣꯅꯦ ꯑꯗꯨꯗꯤ ꯑꯩꯒꯤ ꯍꯪꯕ ꯂꯣꯏꯔꯕꯅꯤꯅ ꯅꯪꯒꯤꯁꯨ ꯑꯃ ꯇꯥꯔꯦ ꯑꯥ
ꯑꯩꯅ ꯄꯥꯝꯕꯗꯤ ꯃꯁꯛꯇꯣ ꯌꯦꯡꯗꯦ ꯑꯩꯁꯨ ꯑꯩꯅ ꯌꯦꯡꯕ ꯍꯥꯏꯇꯥꯔꯗꯤ ꯋꯥꯡꯕ ꯌꯦꯡꯉꯦ ꯃꯁꯛꯇ ꯍꯥꯏꯔꯒꯗꯤ ꯁꯛꯇꯣ ꯊꯤꯔꯁꯨ ꯀꯩꯝ ꯀꯥꯏꯗꯦꯕ ꯀꯣ ꯋꯥꯡꯕꯗꯨꯗꯤ ꯌꯦꯡꯉꯦꯕꯀꯣ ꯁꯛꯇ ꯍꯥꯏꯔ ꯗꯤ ꯑꯗꯨ ꯌꯦꯡꯉꯦ ꯑꯗꯨꯗꯨꯒ ꯑꯃꯅ ꯀꯩꯅꯣ ꯍꯥꯏꯗꯤ ꯃꯥꯒꯤ ꯍꯣꯏ ꯋꯥꯡꯉꯒꯕꯨꯗꯤ ꯑꯗꯨꯝ ꯌꯥꯔꯦꯕꯀꯣ ꯑꯗꯨ ꯅꯨꯡꯁꯤꯅꯔꯦ ꯍꯥꯏꯔꯁꯦꯕ ꯑꯗꯨꯗ ꯅꯨꯡꯁꯤꯅꯔꯦ ꯍꯥꯏꯔꯕ ꯃ ꯃꯇꯝꯗ ꯑꯗꯨ ꯑꯗꯨꯒꯤ ꯃꯇꯨꯡꯗꯨꯗ ꯃꯥꯅ ꯑꯩꯕꯨ ꯀꯦꯌꯔ ꯂꯧꯕꯤꯕ ꯄ꯭ꯔꯥꯏꯌꯣꯔꯤꯇꯤꯁ ꯊꯝꯕ ꯑꯗꯨꯅꯦꯕ ꯈ꯭ꯋꯥꯏ ꯂꯨꯔꯤꯁꯦ
ꯑꯗꯨꯗꯤ ꯀꯣꯏꯅꯔꯦ ꯍꯥꯏꯔꯁꯨ ꯈꯔ ꯁ꯭ꯇꯦꯞꯁꯨ ꯋꯥꯠꯂꯤꯑꯕ ꯑꯍꯥꯍ ꯍꯥ ꯀꯟꯐꯔꯃꯦꯁꯟꯒꯤ ꯈꯔ ꯋꯥꯠꯂꯤꯅꯦ ꯑꯗꯨꯗꯤ
ꯍꯥꯏꯗꯤ ꯑꯗꯨꯝ ꯋꯥꯡꯉꯗꯤ ꯌꯥꯔꯦ ꯑꯩꯒꯤꯗꯤ
ꯑꯥꯁ ꯍ
ꯑꯗꯨꯝ ꯐꯖꯕ ꯍꯥꯏꯇꯥꯔꯦ ꯋꯥꯡꯕꯗꯣ ꯑꯗꯨꯒ ꯑꯩꯅ ꯄꯥꯝꯕ ꯑꯁꯦꯡꯕ ꯍꯥꯏꯕꯅꯤꯀꯣ
ꯍꯣꯏ ꯍꯣꯏ ꯑꯗꯨꯗꯤ ꯍꯣꯔꯦꯟꯁꯦ ꯅꯨꯡꯗꯥꯡ ꯕ ꯑꯩꯁꯦ ꯀꯩꯅꯣ ꯕꯥꯔꯗ ꯌꯥꯜꯂꯒ ꯂꯩꯕ ꯇꯥꯔꯦꯅꯦ
ꯑꯍꯍ ꯅꯪ ꯐꯥꯏꯐ ꯄꯣꯏꯟ ꯀꯌꯥ ꯁꯨꯒꯦ ꯍꯥꯏꯁꯤꯕꯣ
ꯑꯩꯔꯣ ꯐꯥꯏꯐ ꯄꯣꯏꯟ ꯐꯥꯏꯐ ꯄꯣꯏꯟ ꯁꯤꯛꯁ ꯉꯛꯇꯅꯦ ꯑꯩꯗꯤ
ꯑꯝ ꯋꯥꯡꯉꯦꯍꯦ ꯑꯩ ꯐꯥꯏꯚ ꯄꯣꯏꯟ ꯊ꯭ꯔꯤ ꯌꯧꯔꯅꯤ ꯈꯤꯇꯪ ꯋꯥꯂꯦ
ꯑꯩꯁ ꯍꯨꯖꯤꯛꯄꯨ ꯋꯥꯡꯈꯤꯒꯗ꯭ꯔꯥꯅꯦ
ꯅꯠꯇꯦ ꯐꯥꯏꯚ ꯄꯣꯏꯟ ꯊ꯭ꯔꯤ ꯇꯧ ꯌꯧꯒꯗꯕꯗꯣ ꯍꯥꯏꯗꯤ ꯐꯥꯏꯚ ꯄꯣꯏꯟ ꯊ꯭ꯔꯤ ꯍꯥꯏꯕ ꯌꯥꯔꯦꯕ ꯌꯧꯗꯣꯔꯦꯕ
ꯑꯗꯨꯅꯦ ꯑꯧ ꯑꯩꯗꯤ ꯌꯧꯒꯗꯧꯔꯦ ꯍꯥꯢꯗꯨꯗ ꯁꯥꯡꯒꯗꯕ ꯋꯥꯠꯂꯤꯔ ꯍꯥꯏꯕꯗꯤ ꯁꯥꯡꯉꯔꯣꯏꯗꯅ ꯃꯦꯆꯤꯌꯣꯔ ꯑꯣꯏꯔꯝꯃꯅꯤꯗ
ꯎꯝ ꯅꯠꯇꯦ ꯍꯥ
ꯑꯁ ꯑꯗꯨꯝ ꯋꯥꯡꯉꯦ ꯀꯩꯅꯣ ꯅꯨꯄꯤꯗ ꯐꯥꯏꯚ ꯄꯣꯏꯟꯠ ꯇ꯭ꯔꯤ ꯍꯥꯏꯁꯤꯗꯤ ꯎꯏꯁ
ꯅꯨꯄꯤꯁꯤꯡꯁꯦ ꯋꯥꯡꯕꯗꯤ ꯃꯥꯟꯕꯅꯦꯕ ꯋꯥꯡꯗꯕꯅꯦꯕ ꯍꯥ ꯅꯨꯄꯥ ꯑꯇꯤꯟꯕꯒ ꯍꯣꯏ ꯋꯥꯡꯗꯕꯅꯦꯕ ꯂꯥꯞꯅ ꯌꯦꯡꯉꯗꯤ ꯌꯥꯝ ꯋꯥꯡꯕ ꯃꯥꯟꯕꯅꯦꯕ ꯑ ꯍꯩꯍꯩ
ꯎꯝ
ꯑꯗꯨꯒ ꯅꯛꯁꯤꯟꯅꯔ ꯀꯥꯟꯗꯅ ꯁꯤ ꯀꯩꯅꯣ ꯒꯨꯝꯕꯗ ꯋꯦꯁ ꯍꯣꯏ ꯍꯣꯏ ꯇꯧꯕꯅꯤꯅꯦ ꯑꯗꯨꯃꯥꯏꯅ ꯀꯔꯤꯒꯤ ꯑꯣꯏꯕ ꯖꯥꯠꯅꯣꯀꯣ ꯈꯪꯕ꯭ꯔꯣ ꯈꯔ ꯔꯤꯁꯔꯁ
ꯍꯥꯏꯗꯤ ꯅꯨꯄꯤꯗꯣ ꯆꯥꯎꯅ ꯎꯋꯤꯗꯅ
ꯑꯆꯥ ꯍꯣꯏ
ꯈꯔ ꯕꯨꯞ ꯕꯨꯞ ꯂꯥꯎꯋꯦꯗꯅ ꯅꯨꯄꯤꯗꯤ ꯀꯥꯏꯅ ꯅꯨꯞ ꯅꯨꯄꯥꯗꯩꯗꯤ ꯅꯨꯄꯤꯅ ꯕꯨꯞ ꯕꯨꯞ ꯂꯥꯎꯕꯗꯣ
ꯎꯝ
ꯑꯗꯨꯗꯨꯒꯤꯅꯦꯅ ꯑꯗꯨꯒꯤ ꯑꯣꯏꯔꯝꯃꯅꯤ ꯑꯩꯁꯨ ꯈꯜꯂꯦ
ꯕꯨꯞ ꯕꯨꯞ ꯂꯥꯎꯕ ꯍꯥ
ꯎꯝ
ꯐꯖꯩꯗꯤ ꯐꯖꯩꯗꯀꯣ ꯕꯨꯞ ꯕꯨꯞ ꯂꯥꯎꯕꯁꯦ
ꯑꯧ ꯐꯖꯕꯅꯦ
ꯍꯥ ꯐꯖꯩ
ꯑꯁꯦꯡꯕꯅꯦ ꯐꯖꯥꯕꯅꯦ
ꯐꯖꯕꯅꯦ ꯍꯥꯏꯔꯒ ꯅꯪꯁꯨ ꯕꯨꯞ ꯕꯨꯨꯞ ꯂꯥꯎꯕ ꯃꯥꯜꯂꯦ
ꯑꯩꯔꯣ ꯑꯍꯥ ꯍꯥꯍꯥ ꯍꯣꯏ ꯌꯥꯝ ꯀꯟꯅꯗꯤ ꯅꯣꯏꯕ ꯅꯠꯇꯕ ꯌꯥꯝ ꯀꯟꯅꯁꯨ ꯀꯪꯕ ꯅꯠꯇꯕ
ꯑꯠꯆꯥ ꯑꯗꯨꯅꯤꯅꯦ ꯌꯥꯝ ꯆꯞ ꯆꯥꯔꯤꯁꯦ
ꯑꯧ ꯃꯥꯅꯦ ꯑꯝꯍꯥꯍꯥ ꯍꯥꯍꯥꯍꯥ ꯁꯦꯡꯕꯩꯔꯣ ꯑꯣꯍꯣꯍꯣ
ꯐꯖꯗꯦꯕ ꯅꯣꯏꯃꯜꯂꯁꯨ ꯐꯖꯗꯦꯕ
ꯆꯞ ꯆꯥꯕꯗꯣ
ꯅꯣꯏꯇꯛ ꯇꯧꯕ ꯑꯃ ꯀꯪꯇꯛ ꯅꯠꯇꯕ ꯅꯣꯏ ꯇꯛ ꯏꯁ ꯍꯥꯍꯥꯍꯥꯍꯥ ꯑꯩ ꯁꯦ ꯀꯩꯅꯣꯅꯦ ꯍꯥꯏꯕꯖꯦ ꯅꯪ ꯊꯥꯖꯒꯗ꯭ꯔꯣ
ꯑꯥ
ꯑꯩ ꯏꯟꯇ꯭ꯔꯣꯚꯔꯠ ꯑꯩ ꯑꯩ ꯏꯟꯇ꯭ꯔꯣꯚꯔꯠꯅꯦ ꯍꯥꯏꯁꯦ ꯅꯪ ꯊꯥꯖꯒꯗ꯭ꯔꯣ
ꯑꯣꯏꯔꯝꯃꯣꯏꯗ ꯅꯪꯒꯤ ꯈꯣꯡꯉꯥꯡꯗꯣ
ꯑꯦꯁ ꯑꯣꯏꯕꯅꯦꯀꯣ ꯑꯩ ꯑꯅꯤꯃꯛ ꯑꯣꯏꯕꯅꯦ ꯑꯥꯑꯥ ꯅꯠꯇꯦ
ꯑꯗꯨꯗꯤ ꯑꯩꯕꯨ ꯑꯩ ꯑꯩꯕꯨ ꯋꯥꯔꯤ ꯁꯥꯟꯅꯕꯒꯤ ꯑꯣꯏꯗꯠ ꯑꯣꯏꯗ ꯖꯥꯠꯂ
ꯑ ꯑꯅꯤꯃꯛꯇꯒꯤꯅꯣ ꯀꯣꯞ ꯑꯞ ꯇꯧꯕ ꯉꯝꯕ ꯃꯤꯗꯣ ꯑꯣꯏꯕꯅꯦꯕ ꯍꯥꯏꯕꯗꯤ ꯑꯦꯛꯁꯇ꯭ꯔꯣꯕꯥꯔꯠ ꯃꯤ ꯑꯃ ꯊꯦꯡꯅꯔꯗꯤ ꯑꯗꯨꯝ ꯑꯦꯛꯁꯇ꯭ꯔꯣꯕꯥꯔꯠ ꯑꯣꯟꯕ
ꯑꯣ ꯑꯗꯨꯗꯤ ꯑꯩꯁꯦ ꯑꯦꯛꯁꯇ꯭ꯔꯣꯕꯥꯔꯠ ꯑꯣꯏꯔꯦꯅꯦ
ꯈꯪꯗꯦ ꯁꯤꯒꯤ ꯃꯔꯝ ꯁꯤꯒꯤ ꯃꯔꯝꯒꯤ ꯋꯥꯔꯤ ꯁꯥꯟꯅꯕꯩꯔ ꯀꯩꯅꯣ ꯍꯧꯖꯤꯛꯀꯤ ꯑꯣꯏꯅꯗꯤ ꯌꯥꯝ ꯐ꯭ꯔꯤ ꯑꯣꯏꯕꯒꯤ ꯑꯦ ꯑꯦꯛꯁꯇ꯭ꯔꯣꯕꯔꯠ ꯑꯣꯏꯕꯒꯤ ꯇꯥꯏꯞꯇ ꯇꯧꯋꯦ ꯇꯁꯦꯡꯅ ꯇꯁꯦꯡꯅꯗꯤ ꯈꯪꯗꯦꯀꯣ
ꯍꯥꯥ
ꯁꯤ ꯋꯥꯔꯤ ꯁꯥꯟꯅꯕꯒꯤ ꯀꯩꯅꯣ ꯇꯧꯕꯒꯤꯔ ꯈꯪꯗꯦ ꯈꯔ ꯑꯦꯛꯁꯇꯧꯕ ꯃꯥꯜꯂꯦ
ꯀꯩꯅꯣꯝ ꯍꯪꯒꯦꯕꯀꯣ ꯐꯤꯔꯣꯟꯗ ꯐꯣꯔꯃꯦꯜ ꯄꯥꯝꯕ꯭ꯔꯥ ꯖꯤꯟꯁ ꯄꯥꯝꯕ꯭ꯔꯥ ꯍꯥꯏꯕꯗꯤ ꯅꯪꯒꯤ ꯑꯄꯥꯝꯕꯗꯣ
ꯑꯩꯗꯤ ꯐꯣꯔꯃꯦꯜ ꯈꯛꯇꯅꯦ
ꯐꯣꯔꯃꯦꯜꯁ ꯑꯥ ꯐꯣꯔꯃꯦꯜꯁꯅ ꯐꯖꯩ
ꯖꯤꯟꯁꯀꯨꯝꯕꯅ ꯃꯔꯛ ꯃꯔꯛꯇ ꯀꯣꯏꯕ ꯆꯠꯄꯗꯨꯗ ꯁꯦꯠꯂꯦ ꯁꯦꯠꯇꯦ ꯍꯥꯏꯕꯗꯤ ꯅꯠꯇꯦꯕ ꯑꯗꯨ ꯑꯌꯥꯝꯕ ꯆꯔꯆꯀꯨꯝꯕꯗꯗꯤ ꯐꯣꯔꯜ ꯐꯣꯔꯣꯃꯦꯜ ꯉꯛꯄꯅꯦꯕ
ꯎꯝ ꯖꯤꯟꯁꯅ ꯑꯌꯥꯝꯕꯅꯦ ꯁꯦꯠꯂꯤꯁꯦ
ꯅꯪꯅ ꯆꯤꯟꯁ
ꯖꯤꯟꯁ ꯑꯌꯥꯝꯕ ꯁꯦꯠꯂꯦ
ꯅꯨꯄꯤꯒꯤꯗꯤ ꯑꯗꯨꯝ ꯄꯛꯆꯅꯕꯗ ꯍꯥꯏꯕꯗꯤ ꯇꯣꯉꯥꯟꯕ ꯗ꯭ꯔꯦꯁ ꯍꯥꯏꯕ ꯑꯃ ꯂꯩꯔꯅꯤꯗꯅ ꯍꯥꯏꯕꯗꯤ ꯈꯣꯢꯒꯤꯗꯤ ꯀꯩꯅꯣ ꯀꯩꯅꯣꯒ ꯆꯠꯂꯁꯨ ꯐꯅꯦꯛ ꯍꯥꯏꯕꯒ ꯑꯃ ꯂꯩꯔꯦꯗꯅ ꯑꯗꯒꯤ ꯅꯨꯄꯤ ꯑꯥ ꯅꯨꯄꯤꯒꯤꯗꯤ ꯍꯥꯏꯕ ꯇꯣꯉꯥꯟꯕ ꯍꯥꯏꯕ ꯃ ꯂꯩꯗꯅ
ꯎꯝ
ꯅꯨꯄꯥꯒꯤꯗꯤ ꯂꯩ ꯅꯨꯄꯥꯒꯤꯗꯤ ꯂꯩꯇꯕꯅꯤꯅ
ꯎꯝ
ꯑꯗꯨꯔꯨꯝꯗ ꯈꯔ ꯅꯨꯡꯉꯥꯏꯇꯦ ꯍꯥꯏꯒꯗ꯭ꯔꯥ ꯁꯦ ꯅꯨꯄꯥꯒꯤꯁꯨ ꯑꯃ ꯁꯦꯝꯕꯤꯔꯝ ꯁꯦꯝꯕꯤꯔꯝꯃꯗꯤ ꯅꯨꯡꯉꯥꯏꯗꯕꯅꯤꯅꯦ
ꯂꯣꯡ ꯄꯦꯟ ꯅꯠꯇꯕ ꯍꯥꯏꯕꯗꯤ ꯂꯣꯡ ꯄꯦꯟꯗꯨꯗꯤ ꯅꯨꯄꯤ ꯔ ꯑꯩꯔꯣ ꯑꯁ ꯍꯔꯥꯎꯗꯦꯗ ꯀꯥꯞꯄꯒ ꯍꯜꯂꯛꯑꯅꯤꯗ
ꯐꯖꯥ ꯐꯖꯅ ꯂꯩꯌꯣ ꯀꯣ
ꯑꯩꯔꯦ ꯑꯥꯢ ꯁꯤꯁꯇꯔꯅ ꯆꯦꯔꯛꯄꯒꯤ ꯀꯩꯅꯣ ꯇꯧꯕ ꯇꯥꯔꯦꯅꯦ ꯑꯩꯁꯦ ꯑꯩ ꯀꯥꯎꯕ ꯑꯃ ꯌꯥꯎꯔꯦ ꯑꯣ ꯆꯨꯝꯃꯦ ꯆꯨꯝꯃꯦ ꯑꯩ ꯅꯤꯡꯁꯤꯡꯉꯑꯦ ꯀꯩꯅꯣꯃ ꯍꯪꯒꯦ ꯇꯧꯔꯒ ꯀꯩꯅꯣ ꯑꯣꯏ ꯍꯥꯏꯕꯗꯣ ꯁꯥꯔꯤ ꯑꯣꯏꯌꯦ ꯍꯥꯏꯔꯛꯄꯗꯣ
ꯑꯣ ꯁꯥꯔꯤ ꯅꯠꯇꯦ ꯐꯥꯒꯤ ꯇꯧꯕꯅꯦ
ꯈꯪꯉꯦꯗ ꯑꯩꯁꯦ ꯐꯥꯒꯤ ꯇꯧꯕꯅꯦ ꯇꯗꯅ ꯂꯩ ꯑ ꯑꯥ ꯑꯩ ꯑꯃꯨꯛꯀ ꯍꯪꯒꯦ ꯇꯧꯕꯅꯦꯕ
ꯑꯥ ꯊꯝꯃꯒꯦꯀꯣ ꯑꯗꯨꯗꯤ
ꯊꯝꯃꯒꯦ ꯍꯥꯏꯔꯣ
ꯎꯝ
ꯍꯣꯏ ꯍꯣꯏ
ꯍꯂꯣ ꯁꯥꯔ ꯅꯃꯁꯇꯦ